ꯍꯜꯂꯣ ꯀꯩꯗꯧꯔꯤꯅꯣ
ꯍꯤꯗꯥꯛ ꯑꯦꯝ ꯑꯥꯔ ꯄꯤ ꯅꯥꯞ ꯄꯤ ꯂꯣꯏꯗ꯭ꯔꯤ꯫
ꯄꯤꯅꯕꯤꯅꯦ ꯅꯣꯏꯗꯤ
ꯑꯩ ꯕꯖꯥꯔꯗ ꯆꯠꯂꯒ ꯍꯧꯖꯤꯛ ꯍꯜꯂꯒ ꯂꯩ
ꯀꯩ ꯆꯠꯄꯅꯣ ꯀꯃꯥꯏꯅ ꯍꯥꯏꯗꯤ ꯀꯩꯅꯧꯕ ꯆꯠꯄꯅꯣ
ꯑꯁꯤ ꯏꯃꯥꯟꯅꯕꯤ ꯑꯃꯗꯣ ꯂꯥꯛꯄ ꯑꯗꯨꯒꯤ ꯑꯩ ꯃꯉꯣꯟꯗ ꯑꯗ ꯄꯩꯁꯥ ꯈꯔ ꯍꯪꯒꯦ ꯍꯥꯏꯔꯒ
ꯀꯅꯥꯅꯣ
ꯑꯁꯤꯗ ꯂꯨꯍꯣꯡꯕꯗꯣ ꯏꯝꯐꯥꯜꯗ
ꯑꯣ ꯂꯥꯛꯄ꯭ꯔꯥ ꯉꯁꯤ
ꯎꯝ
ꯑꯗꯨ ꯄꯤꯕ꯭ꯔꯥ ꯅꯪꯒꯤꯗꯤ
ꯇꯅꯤꯗ
ꯐꯩ ꯅꯦ ꯀꯌꯥ ꯄꯤꯅꯤꯡꯉꯥꯏ ꯂꯩꯕ꯭ꯔꯥ ꯃꯥꯅ
ꯄꯤꯅꯤꯡꯉꯥꯏ ꯅꯠꯇꯦ ꯑꯩꯅ ꯍꯥꯡꯕꯅꯦ
ꯑꯣ
ꯑꯗꯨꯒꯤ ꯂꯧꯔꯒ ꯃꯥꯁꯨ ꯌꯦꯟꯁꯥꯡ ꯂꯧꯕꯂꯛꯀꯦ ꯍꯥꯏꯔꯒ ꯆꯠꯄ
ꯑꯁ ꯇꯥꯏ ꯄꯤꯡ ꯐꯖꯅ ꯇꯧ ꯃꯥꯜꯂꯤꯍꯦ
ꯀꯅꯥ
ꯅꯪ
ꯅꯠꯇꯦ ꯍꯦ ꯇꯥꯏꯄꯤꯡ ꯅꯠꯇꯦꯍꯦ ꯍꯤꯗꯥꯛꯀꯤ ꯃꯈꯣꯟꯅꯦꯕ ꯒꯨꯂꯤꯒꯤꯗꯣ ꯎꯝ ꯅꯊꯟ ꯆꯠꯄ꯭ꯔꯣ
ꯎꯝ ꯃꯥꯗꯣ ꯑ ꯀꯩꯅꯣ ꯑꯁꯤ ꯑ ꯑꯩꯈꯣꯏꯒꯤ ꯑ ꯎꯄꯥꯜꯒꯤ ꯃꯅꯥꯛ ꯂꯩ ꯂꯦꯞꯔꯒ ꯂꯩꯔꯝꯕꯀꯣ ꯑꯣꯇꯣ ꯉꯥꯏꯔꯒ
ꯆꯥ ꯆꯥ ꯄꯩꯁꯥ ꯄꯥꯏꯔꯦꯅꯦ ꯑꯗꯨꯗꯤ ꯃꯤꯒꯤꯗꯤꯄꯤ ꯅꯣꯏ ꯍꯪꯕ ꯀꯥꯟꯗꯗꯤ ꯀꯩꯁꯨ ꯍꯥ ꯈꯪꯗꯤꯌꯦ ꯈꯪꯗꯤꯌꯦ ꯈꯪꯗꯦ ꯍꯥꯏꯕ ꯀ ꯍꯂ ꯑꯗꯨ ꯄꯩꯁꯥꯗꯤ ꯄꯥꯏ ꯃꯥ ꯂꯩꯦꯅꯦ
ꯀꯪꯗꯅꯣ ꯎꯃ ꯑ ꯑꯃꯨꯛꯀ ꯄꯩꯁꯥ ꯄꯩꯁꯥꯗꯣ ꯀꯩꯅꯣ ꯐꯪꯅꯕꯁꯨ ꯂꯩꯌꯦ ꯍꯥꯏꯌꯦꯦ
ꯎꯝ ꯐꯪꯅꯤ
ꯀꯩꯅꯣ ꯀꯩꯒꯤꯅꯣ ꯈꯪꯗꯦ ꯑꯩꯁꯨ ꯍꯣꯏ ꯑ ꯉꯁꯥꯏ ꯍꯥꯏꯕꯤꯅꯤ
ꯃꯔꯔꯨꯞ ꯄꯔꯖꯂ
ꯀꯣꯡꯗ
ꯍꯌꯦꯡꯗꯤ ꯀꯩ ꯆꯠꯇꯣꯏꯅꯣ ꯁꯤꯗꯅꯤꯅ
ꯑꯩ ꯅꯇꯨ ꯍꯗꯣ ꯎ ꯃꯥꯦꯗ
ꯍ
ꯀꯔꯤ ꯇꯥ ꯑꯣꯏꯔꯤꯅꯤ ꯑꯗꯨ ꯂꯩꯒꯅꯤ ꯅꯨꯡꯁꯤꯁꯨ ꯍꯩ ꯍꯩꯁꯨ
ꯑꯁ ꯑꯩꯗꯤ ꯂꯣꯛꯄꯒꯦ ꯇꯧꯋꯦ ꯌꯥꯗꯦ ꯇꯟꯕ ꯁꯠ ꯇꯥꯟꯖꯥꯖꯤꯒ
ꯍꯤꯗꯥꯛ ꯌꯥꯝꯅ ꯉꯅ ꯑꯩꯗꯤ ꯀꯔꯤꯅꯣ ꯍꯤꯗꯥꯛ ꯑꯃ ꯑ ꯑ ꯭ꯂꯣ ꯑꯃ ꯑꯥꯏꯒ꯭ꯂꯣꯔꯥ ꯀꯔꯤꯅꯣ ꯑ
ꯅꯣꯏꯅ ꯍꯥꯡꯉꯛꯄꯁꯨ ꯑꯩꯈꯣꯏꯗ ꯂꯩꯗꯧ ꯃꯥꯟꯗꯦ
ꯂꯩꯗꯧ ꯃꯥꯟꯗꯦ ꯃꯥꯏ ꯇꯩꯕꯒꯤ ꯍꯤꯗꯥꯛꯒꯨꯝꯕꯇ ꯌꯣꯟꯗꯕ꯭ꯔꯥ ꯅꯣꯏꯒꯤꯗꯣ ꯎꯝ
ꯀ꯭ꯔꯤꯝꯒ ꯀꯔꯤ ꯋꯥꯗꯕ
ꯑꯣ ꯑꯗꯨꯗꯤ ꯂꯩꯔꯝꯃꯣ ꯆꯥꯛ ꯂꯥꯝꯗꯧꯕꯅꯦ
ꯆꯥꯕ ꯂꯣꯏꯔ ꯂꯥꯛ ꯍꯧꯖꯤꯛ ꯂꯩꯔꯤꯅꯦ ꯑꯩꯣꯏꯅꯤꯗ ꯏꯃꯥꯟꯅꯕꯤ ꯑꯩꯣꯏꯅꯤꯅꯦꯕ ꯑꯣ ꯇ ꯑꯣꯗ ꯆꯂꯒ ꯇꯟꯅꯦ ꯄꯔꯥꯊꯥꯅꯦ ꯕꯣꯔꯥꯅꯦ ꯆꯅꯥꯅꯦ
ꯑ ꯁꯤ꯭ꯌꯥꯃꯤ ꯍ ꯄꯩꯁꯥ ꯄꯩꯁꯥ ꯋꯥꯏꯔꯦ
ꯀꯨꯟ ꯀꯨꯟ ꯈꯛꯇ ꯄꯤꯔꯒ ꯑꯩꯈꯣꯏꯅꯅ ꯆꯥꯕꯗꯤ ꯗꯕꯜ ꯗꯕꯜꯅꯤ ꯑꯗꯨꯝ ꯍꯥꯞꯄꯤꯅꯦ
ꯌꯥꯏꯌꯦ ꯌꯥꯏ ꯆꯥ ꯇꯕꯅꯤ ꯆ ꯇꯔꯦ
ꯑ ꯍꯥꯏ ꯊꯔꯣꯏ ꯆꯥꯅꯤꯡꯕꯅꯦ ꯑꯗꯨꯒ ꯉꯁꯤ ꯑꯃꯨꯛ ꯂꯣꯛꯄꯒꯦ ꯇꯧꯋꯦ ꯀꯩꯅꯦ
ꯑꯁ ꯉꯁꯤ ꯀꯩꯅꯣ ꯑꯁꯤ ꯕꯖꯥꯔꯗ ꯌꯣꯟꯕ ꯊꯧꯔꯣꯏꯁꯤꯡꯗꯣ
ꯎꯝ
ꯐꯠꯇꯦꯗ
ꯃꯤ ꯂꯩꯕ꯭ꯔꯅꯖꯣ
ꯑꯁꯤ ꯏꯃꯥꯟꯅꯕꯤ ꯑꯃꯗ ꯂꯩꯌꯦꯕ ꯑꯥ ꯃꯥꯒꯤꯗꯣ ꯀꯩꯅꯣ ꯑꯥ ꯑꯍꯥꯎꯕꯗꯣ ꯍꯥꯎꯕ ꯑꯃ ꯂꯩꯅ ꯊꯔꯣꯏꯗꯣ ꯑꯗꯨ ꯑꯝ ꯀꯧꯇꯥꯥ ꯑꯃ ꯈꯛꯇ ꯂꯦꯝ ꯀꯩꯅꯣ ꯂꯩꯔꯝꯕ ꯑꯣ ꯑꯗꯨ ꯐ ꯀꯣꯛꯇ ꯑꯃ ꯐꯥꯒꯤ ꯆꯦꯔꯥ ꯍꯥꯏꯔꯒ ꯐꯥꯒꯅꯤ ꯍꯥꯏ ꯆꯥꯎꯕꯒꯤꯀꯣ ꯑꯇꯣꯞꯄꯁꯤꯡꯗꯤ ꯍꯥꯎꯇꯕ ꯉꯥꯛꯇ ꯑꯩꯈꯣꯏ ꯈꯨꯟꯗ ꯂꯩꯕ
ꯆꯥꯎꯝꯜꯂꯁꯨ ꯆꯥꯅꯤꯡꯗꯦꯗ ꯀꯩꯅꯣꯃꯥ ꯇꯜꯂꯦ
ꯈꯔ ꯑꯗꯨꯝ ꯆꯥꯕ ꯌꯥꯕ ꯀꯩ ꯍꯥꯏꯁꯤꯔꯥ ꯎꯝ ꯌꯥꯝ ꯆꯥꯏꯁ
ꯆꯥꯎꯃꯜꯂꯥꯁꯨ ꯏꯀꯤ ꯖꯩꯌꯦꯕꯥ ꯀꯥꯏꯗꯩꯩ ꯈꯨꯜꯂꯛꯄꯅꯣ ꯑꯉꯥꯡꯗꯨ
ꯑꯩꯗꯤ ꯑ ꯑꯩꯒꯤ ꯏꯄꯥꯗꯤꯀꯣ ꯆꯥꯎ ꯆꯥꯅꯤꯡꯉꯦ ꯍꯥꯏꯌꯦ
ꯝꯐꯥꯒꯤꯗꯤ ꯈꯨꯟꯒꯤꯗꯤ ꯀꯩꯁꯨ ꯀꯥꯏꯗꯦꯗꯅ ꯈꯨꯟꯕꯨ ꯑꯣꯏꯔꯗꯤ
ꯑꯩꯈꯣꯏ ꯄꯥꯔꯠ ꯐꯣꯔꯒꯤ ꯂꯧ ꯑꯃꯗꯁꯨ ꯐꯤꯌꯥꯝ ꯃꯣꯏꯒꯤ ꯂꯧꯗꯨ ꯀꯣ ꯈꯪꯕ꯭ꯔꯥ ꯑ ꯃꯣꯏꯒꯤ ꯃꯣꯏꯒꯤ ꯂꯧꯗ ꯊꯔꯣꯏ ꯌꯥꯝ ꯆꯥꯎ ꯆꯥꯎꯔ ꯂꯩꯕꯗꯣ ꯅꯪ ꯈꯪꯕ꯭ꯔꯥ
ꯎꯝ ꯎꯗꯦ ꯈꯣꯗꯤꯌꯦ
ꯈꯪꯗꯦ ꯑꯗꯨ ꯑꯩꯈꯣꯏ ꯏꯃꯥꯗꯣ ꯅꯍꯥꯟ ꯅꯍꯥꯟꯗꯣ ꯄꯨꯔꯛꯑꯦꯕ ꯑ ꯑꯗꯨꯗ ꯄꯨꯨꯔꯛꯑꯦꯕꯀꯣ ꯑꯁ ꯆꯥꯎꯏꯍꯦ ꯃꯣꯏꯒꯤꯗꯣ ꯍꯥꯎꯗꯤ ꯍꯥꯎꯋꯦ
ꯎꯝ
ꯀꯃꯥꯏꯅ ꯊꯣꯛꯄ꯭ꯔꯣꯗꯨ
ꯏꯩ ꯅꯍꯥꯟꯗꯒꯤ ꯑꯁ ꯁꯇꯔꯗꯦꯗ ꯆꯥꯁꯦ ꯆꯥꯁꯦ ꯈꯜꯂꯒ ꯍꯧꯖꯤꯛ ꯂꯣꯛ ꯈꯨꯒꯦ ꯇꯧꯋꯦ ꯀꯃꯥꯏ ꯇꯧꯔ ꯆꯥꯗꯣꯏꯅꯣ ꯈꯪꯗꯦ
ꯆꯥꯎ ꯆꯥꯅꯤꯡꯉꯗꯤ ꯑꯗꯨꯗ ꯍꯤꯗꯥꯛ ꯆꯥꯎ
ꯅꯃꯥꯟꯅꯕꯤ ꯍꯧꯖꯤꯛ ꯆꯠꯃꯤꯟꯅꯕꯗꯣ ꯃꯕꯨ ꯌꯥꯝ ꯆꯥꯎꯔꯕ
ꯑꯎ
ꯀꯩ ꯊꯥꯗ ꯍꯥ
ꯊꯣꯛꯈ꯭ꯔꯦ ꯋꯥ ꯃꯥꯒꯤꯦ ꯄꯨꯈꯛꯇꯣ
ꯑꯣ ꯀꯩ ꯊꯥ ꯂꯤꯛꯄꯅꯤ ꯍꯥꯏꯕꯣ
ꯈꯪꯗꯦ ꯅꯣꯕꯦꯝꯕꯔ ꯑꯣꯛꯇꯣꯕꯔ ꯑꯣꯛꯇꯣꯕꯔ ꯅꯕꯦꯝꯕꯔ ꯇꯨꯗꯔꯥ ꯈꯪꯗꯦ ꯑꯩꯗꯤ
ꯌꯥꯝ ꯇꯜꯂꯝꯃꯅꯤ ꯃꯁꯥꯅ
ꯎꯕꯗꯣ ꯑ ꯃꯥꯒꯤ ꯆꯧꯗ ꯎ ꯑꯗꯣ ꯑꯦ ꯌꯦꯡꯕ ꯀꯥꯟꯗꯀꯣ ꯑꯗꯨ ꯑꯗꯨ ꯎ ꯎꯈ꯭ꯔꯦ ꯃꯣꯏꯒꯤ ꯄꯨꯣ ꯑꯁꯤ ꯄꯨꯛ ꯆꯥꯎꯕꯕꯁꯤ ꯀꯩꯅꯣ ꯃꯣꯏꯒꯤ ꯆꯄꯁ ꯇ ꯑꯣ ꯑꯗꯨꯅ ꯈꯔ ꯆꯠꯈ꯭ꯔꯦ ꯃꯥꯗꯣ
ꯆ꯭ꯔꯦ
ꯎ ꯑꯩꯠ ꯆꯥꯎꯥꯈ꯭ꯔꯦ ꯌꯥꯏꯑꯌꯦꯦ ꯍ ꯌꯦꯡꯒꯦ ꯍꯥꯏꯔꯒ ꯃꯥ ꯏꯁꯀꯥꯔꯠꯀ ꯐꯨꯔꯤꯠ ꯈꯔ ꯑꯆꯧꯕ ꯀꯩꯅꯣ ꯍꯥꯞꯂꯛꯄꯣꯀꯣ ꯑꯩ ꯄꯨꯏꯉꯣ ꯍꯥꯏꯕ ꯃꯥꯜꯦꯗ ꯑꯩꯣꯏꯁꯨ ꯆꯥꯎꯈ꯭ꯔꯦ ꯍꯥꯏ
ꯇꯜꯂꯝꯃꯅꯤꯅꯦ
ꯎꯝ
ꯎ ꯍꯣꯏ ꯃꯟꯗꯦ ꯃꯟꯗꯦ ꯊꯣꯛꯀꯗꯕꯁꯦ ꯌꯥꯝ ꯇꯜꯂꯦꯗ
ꯍꯣꯔꯦꯟꯗꯤ ꯂꯥꯛꯔꯒ ꯏꯟꯁꯥꯡ ꯍꯥꯎꯋꯥ ꯆꯥꯛꯋ ꯑꯗꯨꯒ ꯅꯨꯡꯊꯤꯅ ꯊꯨꯝ
ꯍꯌꯦꯡꯗꯤ ꯉꯁꯤꯗꯤ ꯑꯩ ꯕꯣꯜ ꯌꯦꯡꯉꯦ ꯈꯂꯤꯅꯦꯕ
ꯄꯨꯡ ꯀꯌꯥꯗ ꯂꯩ ꯍꯥꯏꯕ꯭ꯔꯥ
ꯈꯪꯗꯦꯕ ꯊꯔꯝꯅꯤ ꯅ ꯏꯌꯥꯝꯕꯗ ꯅꯪ ꯂꯦꯇꯧ ꯄꯨ꯭ꯔꯣ ꯌꯦꯡꯒꯦꯗ ꯍꯥꯏꯕ
ꯑꯣ ꯑꯗꯨ ꯌꯦꯡꯕ ꯌꯥꯎꯔꯕꯣ ꯍꯧꯖꯤꯛꯀꯥꯟꯗꯤ
ꯌꯥꯏ ꯍꯥꯏꯌꯦ ꯁꯦꯇꯔꯗꯦꯗ ꯑꯗꯨ ꯇꯣꯞꯇ ꯌꯦꯡꯁꯦ ꯍꯥꯏꯅ ꯍꯥꯏꯕ
ꯅꯍꯥꯟꯗꯤ ꯌꯥꯗꯦ ꯍꯥꯏꯕ ꯅꯠꯇ꯭ꯔꯣ
ꯃꯤ ꯑꯁꯦꯡꯕ ꯃꯥꯥꯟꯅꯩ ꯑꯗꯣꯠ ꯇꯔꯦꯗꯗꯤ ꯌꯦꯡꯉꯦ ꯌꯥꯏꯗꯅ ꯁꯟꯗꯦ ꯕ ꯏꯁꯇꯥꯗꯦꯗ ꯌꯦꯡꯆꯦꯅ
ꯑꯁꯤ ꯏꯃꯥꯟꯅꯕꯤ ꯑꯃꯅ ꯀꯩꯅꯣ ꯊꯥꯡꯖꯤꯡꯒ ꯊꯥꯡꯖꯤꯡꯒ ꯏꯀꯥꯏꯊꯤꯕꯤ ꯂꯩꯕꯤꯌꯦ ꯑꯗ ꯊꯥꯡꯖꯤꯡꯗꯣ ꯌꯥꯡꯈꯩꯒꯤ ꯑꯍꯨꯝ ꯇꯧꯔꯕ ꯑꯩꯅ ꯑꯁ ꯑꯩꯈꯣꯏꯗꯤ ꯆꯥꯅꯤꯡꯗꯕ ꯑꯅꯤ ꯈꯛꯇ ꯂꯧꯔꯒꯦ ꯍꯥꯏꯔ ꯈꯗ
ꯎꯝ
ꯍꯤꯟꯖꯥꯡꯁꯨ ꯌꯥꯝ ꯇꯥꯡꯉ ꯇꯥꯡꯉꯦ ꯍꯧꯖꯤꯛꯀꯥꯟꯗꯤ
ꯎꯝ
ꯑꯩꯗꯤ ꯗ꯭ꯔꯃꯥ ꯌꯦꯡꯉꯒ ꯂꯩꯕꯅꯦ ꯍꯧꯖꯤꯛꯀ ꯑꯗꯨꯒꯤ ꯉꯔꯥꯡꯁꯨ ꯊꯦꯡꯅ ꯇꯨꯃꯦ ꯌꯦꯡꯒꯦ ꯍꯥꯏꯔꯒ ꯑꯩꯒꯤ ꯄꯨꯛꯇꯣ ꯅꯥꯕꯀꯣ ꯑꯗꯨꯒꯤ ꯑꯁ
ꯊꯕꯛꯁꯦ ꯂꯣꯏꯔꯗꯤ ꯐꯥꯗꯧꯅꯤ
ꯑꯣꯏꯔꯅꯤꯅ
ꯄꯨꯖꯦ ꯉ ꯑꯗꯤ ꯑꯝ ꯀꯨꯏꯕ ꯊꯕꯛ ꯂꯩꯔꯗꯤ ꯆꯠꯂ ꯆꯠꯂꯦꯕꯀꯣ ꯊꯕꯜ ꯂꯩꯇꯪꯅꯅꯥꯑꯕꯗꯤ ꯇ
ꯑꯩꯈꯣꯏ ꯀꯩꯅꯣ ꯅꯍꯥꯟ ꯑꯩ ꯇꯧꯕ ꯃꯐꯝꯗꯁꯨ ꯀꯣ ꯑ ꯑꯗ ꯏꯚꯤꯅꯤꯡ ꯏꯚꯤꯅꯤꯡ ꯆꯠꯂꯝꯗꯥꯏ ꯆꯠꯂꯝꯗꯥꯏꯗꯗꯤ ꯑꯁ ꯑꯦꯚ꯭ꯔꯤꯇꯥꯏꯝ ꯑꯣꯏꯔꯝꯅꯤ ꯑꯗꯨꯗꯤ ꯆꯠꯂꯝꯗꯥꯏꯗ ꯃꯣꯏꯒꯤꯗꯣ ꯏꯁꯇꯦꯠꯃꯦꯟ ꯌꯥꯝ ꯌꯥꯝ ꯌꯥꯝ ꯌꯥꯝ ꯌꯥꯝ ꯂꯥꯛꯄꯅꯦ
ꯀꯃꯥꯏꯅ
ꯑꯁ ꯃꯣꯏ ꯀꯁꯇꯃꯔꯁꯤꯡ ꯀꯩꯅꯣ ꯑꯗꯨ ꯍꯤꯗꯥꯛ ꯑꯣꯗꯔ ꯇꯧꯕꯗꯣ ꯑꯗꯨ ꯑꯗꯨꯣ ꯌꯥꯝ ꯂꯥꯛꯀꯅꯦꯕ ꯆꯠꯂꯝꯗꯥꯏꯗ ꯑ ꯃꯣꯏꯅ ꯂꯥꯁ ꯑꯋꯥꯔ ꯍꯧ ꯑꯗꯨꯝ ꯊꯝꯃꯝꯕ꯭ꯔꯥꯗꯤ ꯈꯪꯗꯦꯀꯣ ꯑꯗ ꯏ ꯆꯠꯂꯅꯤ ꯑꯦꯠ ꯑꯦꯠ ꯑꯗꯨꯒꯨꯝꯕꯗꯨꯀꯣ ꯌꯥꯝ ꯂꯥꯛꯀꯅꯤ ꯑꯗꯨ ꯔꯤ ꯇꯥꯏ ꯑꯗꯨꯃꯥꯏꯅ ꯇꯧꯔꯒ ꯆꯠꯊꯠ ꯆꯠꯁꯤꯟ ꯇꯧꯔꯒ ꯂꯣꯏꯁꯤꯜꯂꯨꯁꯤ ꯃꯇꯨꯡ ꯂꯣꯏꯁꯤꯟꯜꯂꯤ ꯑꯗꯨꯒ ꯇ ꯑꯃꯃꯗꯤ ꯂꯩꯇ꯭ꯔꯒ ꯏꯚꯅꯤꯡ ꯍꯧꯖꯤꯛꯀ ꯑꯗꯨꯒꯨꯝꯕꯗꯗꯤ ꯂꯩꯇ꯭ꯔꯒ ꯀꯣ ꯊꯕꯛ ꯂꯣꯏꯔꯅꯤ ꯃꯇꯝꯗꯣ ꯂꯥꯛꯑꯅꯤ ꯌꯥꯔꯗꯤ ꯑꯗꯨꯝ ꯂꯥꯛꯄ ꯑꯗꯨꯒ ꯅꯨꯄꯥ ꯑꯃ ꯀꯩꯅꯣ ꯆꯦꯟꯅꯥꯏꯗ ꯑꯩꯈꯣꯏ
ꯑꯌꯥꯝꯕꯗꯤ ꯑꯥꯎꯠꯁꯥꯏꯠ ꯆꯠꯀꯅꯤ ꯍꯥꯏꯅ ꯆꯥꯅꯤꯡꯗ꯭ꯔꯣ ꯈꯪꯗꯦ ꯑꯃ ꯆꯠꯇꯤ ꯆꯠꯅꯤꯡ ꯃꯥꯜꯂꯦꯕ
ꯑꯗꯨ ꯑꯩꯈꯣꯏ ꯑꯗꯨꯝ ꯇꯤꯟꯅꯕ ꯅꯨꯄꯥ ꯑꯃ ꯅꯍꯥꯟ ꯇꯧꯃꯤꯟꯅꯕ ꯅꯨꯄꯥ ꯑꯃꯀꯣ ꯃꯗꯨ ꯑ ꯉꯁꯥꯏꯗꯣ ꯑꯩ ꯀꯩꯅꯣ ꯇꯦꯛꯁ ꯁꯥꯔꯒ ꯑ ꯀꯩꯅꯣ ꯀꯣꯜ ꯇꯧꯔꯛꯑꯕ ꯃꯥꯅ
ꯎꯝ ꯇꯧꯔꯛꯀꯦ ꯑꯃꯨꯛꯀꯣ ꯍꯌꯦꯡ ꯊ
ꯂ ꯑ ꯊꯨꯕꯥꯥꯟ ꯂꯩꯕ꯭ꯔꯣ ꯑꯣ ꯍꯣꯏ ꯍꯣꯏ